ꯍꯜꯂꯣ
ꯇꯥꯕ꯭ꯔꯣ ꯏꯅꯥꯎ
ꯀꯩ ꯍꯥꯏꯒꯦ ꯏꯆꯦ
ꯀꯩꯗꯧꯔꯝꯃꯤꯅꯣ ꯅꯪꯕꯨ
ꯑꯩ ꯁꯨꯝ ꯂꯩꯔꯝꯃꯤ ꯏꯆꯦ ꯑꯉꯥꯡ ꯇꯨꯏꯁꯟ ꯇꯧꯔꯝꯕꯅꯦ ꯂꯣꯏꯒꯔꯦ ꯌꯨꯝ ꯍꯥꯟꯅꯒꯤꯗ ꯉꯥꯏꯔꯤ ꯑꯗꯨꯒꯤ ꯆꯪꯉꯛꯇ ꯉꯥꯏꯔꯤ ꯉꯥꯛꯇ ꯄꯣꯊꯥꯒꯦꯅ
ꯍꯣꯏ ꯄꯣꯠ ꯅꯪ ꯄꯣꯊꯥꯕ ꯑꯣꯏꯅ ꯁꯨꯝ ꯋꯥꯔꯤ ꯁꯥꯥꯁꯦ ꯑꯧ ꯑꯈꯣꯏꯒꯤ ꯂꯝ ꯂꯥꯏ ꯍꯔꯥꯎꯗꯣꯔꯦ ꯑꯗꯨꯗ ꯅꯪꯗꯣ ꯑꯩꯅ ꯃꯇꯝ ꯈꯔ ꯂꯥꯏ ꯍꯔꯥꯎꯕꯗꯣ ꯁꯤꯗ ꯂꯩꯅꯕꯅ ꯍꯥꯏꯒꯦꯅ ꯐꯣꯟ ꯇꯧꯔꯛꯏꯅꯦ ꯅꯪꯕꯨ ꯖꯒꯣꯏꯒ ꯁꯥꯅꯤꯡꯗ꯭ꯔꯣ
ꯍꯧꯖꯤꯛꯄꯨ ꯂꯥꯏ ꯍꯔꯥꯎꯕ ꯌꯥꯔꯤꯕꯣ ꯏꯆꯦ
ꯌꯥꯔꯕꯅꯤꯍꯦ ꯍꯔꯥꯎꯅꯔꯕꯅꯤ ꯑꯗꯨꯝ
ꯑꯩꯈꯣꯏꯒꯤꯗꯤ ꯍꯔꯥꯎꯕ ꯌꯥꯅꯗꯦꯅ ꯂꯩꯀꯥꯏ ꯃꯁꯦꯟ ꯇꯧꯗꯅ ꯄꯤꯛꯅ ꯑꯗꯨꯝ ꯂꯣꯏꯁꯟꯒ꯭ꯔꯦ ꯀꯩꯅꯣ ꯍꯥꯏꯖꯤꯕꯨ ꯍꯧꯖꯤꯛꯇꯤ ꯍꯔꯥꯎꯕ ꯌꯥ ꯃꯤ ꯂꯝ ꯈꯨꯗꯤꯡꯒꯤ ꯌꯥꯗꯦ ꯈꯣꯠꯇꯦꯅ ꯌꯥꯝ ꯇꯥꯒꯤꯗ ꯑꯩꯗꯤ ꯊꯤꯡꯉꯦꯅ
ꯌꯥꯔꯕꯅꯤ ꯌꯥꯔꯕꯅꯤ ꯃꯇꯝ ꯀꯨꯏꯅꯅꯦ ꯍꯔꯥꯎꯕꯕꯨꯗꯤ ꯌꯥꯗꯕ ꯃꯥꯜꯂꯦ ꯑꯗꯣ ꯑꯩꯈꯣꯏꯒꯤꯗꯤ ꯅꯨꯃꯤꯠ ꯃꯔꯤꯅꯤꯃꯨꯛ ꯍꯔꯥꯎꯕꯒꯤꯅ ꯍꯥꯏꯌꯦ ꯑꯗꯨꯗꯨꯅ ꯅꯪꯗꯣ ꯑꯩꯅ ꯌꯥꯝ ꯁꯥꯡꯕꯁꯨ ꯅꯠꯇꯦ ꯌꯨꯝꯁꯤꯗ ꯂꯩꯔꯒ ꯖꯒꯣꯏ ꯁꯥꯕ ꯌꯥꯎꯒꯦꯔꯅ ꯍꯪꯒꯦꯅ ꯐꯣꯟ ꯇꯧ ꯑꯩꯅ ꯍꯥꯏꯔꯤꯁꯤꯕꯨ ꯇꯥꯔꯤꯕ꯭ꯔꯣ ꯅꯪꯕꯨ ꯅꯪꯒꯤꯅꯦ ꯄꯣꯠ ꯆꯩ ꯐꯤꯔꯣꯜꯒꯤꯗꯤ ꯀꯩꯝ ꯈꯜꯂꯨꯅꯨ ꯏꯆꯦꯒꯤ ꯅꯥꯛꯇ ꯂꯥꯛꯑꯒꯅꯦ ꯏꯆꯦꯅ ꯂꯣꯏꯅꯃꯛ ꯀꯩꯅꯣ ꯇꯧꯒꯅꯤ